ꯍꯜꯂꯣ
ꯎꯝ
ꯇꯥꯏꯀꯣ
ꯇꯥꯏꯌꯦ ꯇꯥꯏ
ꯈꯔ ꯍꯧꯅ ꯍꯥꯏꯕꯤꯌꯣ
ꯚꯣꯂ꯭ꯌꯨꯝꯗꯣ ꯂꯩꯈꯠꯂꯣ
ꯂꯩꯈꯠꯂꯕꯅꯦ
ꯍꯣꯏ ꯍꯣꯏ ꯀꯟꯅ ꯍꯥꯏꯔꯛꯀꯦ ꯆꯥꯗ꯭ꯔꯤ ꯍꯜꯂꯛꯄꯗ ꯉꯥꯏꯔꯤ ꯑꯩ
ꯉꯍꯥꯛ ꯑꯣꯏꯔꯦꯅ ꯀꯔꯤ ꯍꯧꯖꯤꯛꯐꯥꯎ ꯆꯥꯗ꯭ꯔꯤꯁꯤꯕꯣ
ꯀꯩꯅꯣ ꯍꯜꯂꯛꯑꯒ ꯈꯔ ꯍꯜꯂꯛꯑꯒ ꯈꯔ ꯄꯣꯊꯥꯔꯒ ꯐꯝ ꯈꯣꯠ ꯇꯧꯗ꯭ꯔꯗꯤ ꯀꯗꯥꯏꯗꯒꯤ ꯉꯝꯒꯦꯔ ꯅꯪꯁꯨ ꯂꯝꯕꯤ ꯂꯥꯛꯄꯁꯦꯕ
ꯎꯝ
ꯀꯩꯗꯧꯔꯤꯅꯣ ꯅꯪꯅ ꯑꯃꯨꯛ
ꯀꯩꯁꯨ ꯇꯧꯗꯦꯗ ꯁꯤ ꯑꯩꯒꯤ ꯏꯟꯁꯥꯡ ꯅꯥꯄꯤ ꯈꯔ ꯊꯥꯕꯗꯣ ꯇꯨꯈ꯭ꯔꯕ ꯌꯥꯎꯕꯀꯣ ꯅꯣꯡꯗꯨꯅ
ꯎꯝ
ꯀꯛꯊꯠꯄ ꯌꯥꯟꯊꯠꯄ
ꯅꯣꯡ ꯇꯥꯗ꯭ꯔꯣ ꯍꯧꯖꯤꯛꯛꯇꯤ ꯑꯩꯈꯣꯏꯗꯗꯤ ꯇꯥꯏꯌꯦ ꯅꯣꯡ ꯍꯧꯖꯤꯛ
ꯍꯧꯖꯤꯛꯁꯨ
ꯍꯧꯖꯤꯛꯁꯨ ꯎꯝ
ꯍꯧꯖꯤꯛ ꯅꯣꯡ ꯇꯥꯥꯗꯦ
ꯎꯝ ꯈꯣꯏꯗꯗꯤ ꯇꯥꯌꯦ
ꯉꯔꯥꯡ ꯑꯍꯤꯡꯗꯨꯗꯤ ꯐꯖꯅ ꯇꯥꯏꯌꯦ ꯑ ꯇꯨꯝꯈ꯭ꯔꯕꯅꯤ ꯑꯁ ꯋꯥꯗꯅ ꯅꯨꯡꯉꯥꯏꯕ꯭ꯔꯥ ꯉꯁꯤꯗꯤ ꯀꯃꯥꯏꯅ ꯇꯧꯕꯅꯣ
ꯑꯗꯨꯝ ꯂꯩꯌꯦ
ꯅꯨꯡꯉꯥꯏꯕ꯭ꯔꯥ ꯀ꯭ꯂꯥꯁ ꯆꯠꯄꯗꯣ ꯍꯥꯏꯕꯅꯦ ꯑꯗꯨꯝ ꯂꯩ ꯍꯥꯏꯌꯦ
ꯑ ꯑꯗꯣ
ꯀꯔꯤ ꯇꯧꯋꯤꯅꯣ ꯅꯪꯕꯣ
ꯁꯦꯃꯦꯁꯇꯔ ꯀꯩꯁꯨ ꯇꯧꯗꯦꯗ ꯊꯥꯡ ꯈꯔ ꯐꯦꯡ ꯂꯩꯕ ꯑꯗꯣ ꯁꯦꯃꯦꯁꯇꯔ ꯑꯅꯧꯕꯅꯤꯀꯣ
ꯎꯝ ꯍꯩꯍꯥ ꯋꯥꯏ ꯋꯥꯏ ꯀꯩ ꯀꯩ ꯇꯧꯔꯦ ꯉꯁꯤꯅ
ꯆꯥꯛ ꯆꯥꯅꯕ ꯇꯧꯔꯣ ꯋꯥꯔꯝꯕꯅꯦ
ꯂꯝꯗꯦ ꯉꯁꯤ ꯑꯗꯩ ꯀꯔꯤ ꯀꯔꯤꯅꯣ ꯇꯞ ꯇꯥ ꯉꯩ ꯆꯔ ꯂꯥꯛꯑꯦ
ꯎꯝꯝ ꯑꯩ ꯉꯁꯤ ꯑꯗꯨꯝ ꯇꯧꯕ ꯌꯥꯕ ꯈꯔ ꯇꯧꯔꯦ ꯐꯤꯔꯣꯟ ꯈꯔꯁꯨ
ꯏꯃꯥꯟꯅꯕꯤꯅ ꯃꯥꯒꯤ
ꯍꯥꯥ
ꯉꯔꯥꯡ ꯅꯣꯡ ꯇꯥꯗꯕ ꯅꯨꯃꯤꯠꯇ ꯁꯨꯒꯦ ꯍꯥꯏꯗꯗꯅ ꯅꯪꯁꯨ
ꯅꯠꯇꯦ ꯍꯧꯖꯤꯛꯁꯨ ꯅꯣꯡꯁꯨ ꯆꯨꯗꯦ ꯃꯪꯗꯦ ꯑꯗꯣ ꯑꯗꯨꯝ ꯆꯨꯗꯣꯛꯈ꯭ꯔꯦ ꯑꯩꯅ ꯑꯁ ꯉꯔꯥꯡꯗꯣ ꯁꯨꯡꯁꯥꯕꯗꯣ ꯉꯔꯥꯡ ꯅꯨꯡꯁꯥ ꯈꯨꯁꯥꯗꯨꯗꯤ
ꯍꯥꯏꯗꯤ ꯐꯤ ꯂꯣꯏ ꯁꯨꯗꯣꯛꯑꯦꯗꯅ
ꯐꯩꯌꯦ ꯑꯩꯈꯣꯏꯗꯤ ꯇꯤꯟ ꯆꯤꯡꯒꯗ ꯂꯩꯕꯅꯤꯅꯀꯣ ꯑꯁ ꯁꯥꯕꯗꯣ ꯅꯣꯏꯗꯤ ꯐꯔꯦꯅꯦ ꯍꯥꯏꯅ ꯍꯥꯏꯅ
ꯁꯥꯏꯍꯦ ꯑꯩꯈꯣꯏꯁꯨ ꯁꯥꯏ ꯍꯥꯏꯔꯒ ꯀꯔꯤ ꯇꯧꯅꯤ ꯑꯗꯨꯝ
ꯁꯥꯏ ꯍꯥꯏꯔꯁꯨ ꯑꯃ ꯂꯩꯌꯦ ꯑꯩꯈꯣꯏꯗꯗꯤ ꯂꯣꯏꯔꯦ
ꯑꯩꯈꯣꯏꯁꯨ ꯑꯣꯝ ꯆꯥꯛꯅꯔꯒ ꯁꯥꯏꯌꯦ ꯑꯁꯤꯒꯤ ꯈꯨꯁꯥꯁꯨ ꯃꯈꯜ ꯑꯃꯅꯦ ꯅꯨꯡꯁꯥꯒꯤ ꯃꯅꯤꯟ ꯆꯪꯂꯛꯄꯗꯣ ꯑꯣꯝꯆꯥꯛꯅꯩꯌꯦ
ꯑꯗꯨꯅ ꯀꯔꯤ ꯀꯔꯤ ꯇꯧꯔꯛꯀꯦ ꯉꯁꯤꯒꯤ ꯍꯥꯏꯔꯛꯑꯣ ꯆꯠꯄꯗ ꯀꯔꯤꯒꯤ ꯅꯨꯡꯉꯥꯏꯕ ꯀꯔꯤꯒꯤ ꯑꯅꯧꯕ ꯊꯦꯡꯅꯕ
ꯎ
ꯑꯣꯖꯥ ꯀꯅꯥ ꯀꯅꯥ ꯂꯥꯛꯄ
ꯑꯣꯖꯥꯕꯨꯗꯤ ꯗꯨꯝ ꯍꯣꯏ ꯂꯥꯛꯑꯒ ꯃꯣꯏ ꯑꯦꯇꯦꯟꯗꯦꯟꯁ ꯂꯧꯔꯝꯃꯒ ꯆꯠꯈ꯭ꯔꯦ ꯉꯁꯤꯗꯤ ꯑꯍꯥꯟꯕꯅꯤꯅ ꯀꯦꯝ ꯇꯧꯔꯔꯣꯏꯁꯦ ꯍꯥꯏꯅ ꯑꯗꯣ ꯏꯃꯥꯟꯅꯕꯤꯗꯤ ꯃꯥꯒꯤ ꯕꯥꯔꯗꯦꯅꯦ ꯍꯥꯏꯕꯒꯤ ꯁꯤꯡꯖꯨꯁꯨ ꯄꯨꯔꯛꯑꯦ ꯑꯆꯥꯄꯣꯠ ꯈꯔ ꯄꯨꯔꯛꯑꯦ ꯆꯥꯔꯦ ꯑꯗꯨꯒ ꯀ꯭ꯂꯥꯁ ꯑꯃ ꯑꯅꯤ ꯌꯥꯎꯔꯦ ꯑꯗꯨꯒ ꯑꯗꯨꯝ ꯍꯜꯂꯛꯑꯦ
ꯑꯥ
ꯅꯪꯗꯤ
ꯑꯩ ꯍꯥꯏꯈ꯭ꯔꯗꯨꯗꯤ ꯑꯩ ꯐꯤꯔꯣꯟ ꯈꯔ ꯁꯨꯔꯦ ꯌꯦꯡꯕ ꯌꯥꯕ ꯈꯔ ꯌꯦꯡꯉꯦꯅ
ꯀꯌꯥꯝ ꯌꯦꯡꯒꯦ ꯍꯥꯏꯁꯦ
ꯌꯥꯝꯗꯤ ꯌꯦꯡꯗꯦꯗ ꯑꯩꯗꯣ ꯑꯗꯨꯝ ꯃꯤꯁꯨ ꯂꯥꯛꯄꯀꯣ ꯏꯅꯥꯎꯅꯨꯄꯥꯍꯣꯏꯁꯨ ꯂꯥꯛꯄ ꯐꯝꯃꯤꯟꯅꯗꯅ ꯅꯠꯇꯅ ꯏꯝꯐꯥꯜꯗꯒꯤ
ꯎꯝ ꯀꯔꯤ ꯂꯩꯒꯦ ꯍꯥꯏꯁꯦ ꯉꯁꯤꯁꯦ
ꯅꯇꯦ ꯁꯨꯝ ꯂꯥꯛꯄꯅꯤꯗ ꯌꯥꯝꯕꯨꯡ ꯂꯩꯕꯅꯤꯅ ꯁꯤꯗ ꯂꯥꯛꯏꯅꯦ
ꯄꯥꯛꯇ꯭ꯔꯦ ꯌꯥꯔꯦ
ꯎ
ꯑꯍꯟ ꯁꯥꯖꯅꯤꯡꯕꯁꯤꯅ ꯑꯍꯟ ꯁꯥꯖꯅꯤꯡꯕꯁꯤꯅ ꯅꯠꯇ ꯑꯩꯅ ꯄꯥꯝꯃꯦ ꯄꯥꯝꯗꯅꯕꯒꯤ ꯋꯥ ꯅꯠꯇꯦ ꯍꯌꯦꯡꯋꯥꯏ ꯍꯟꯅꯨꯔꯀꯥꯟꯗꯅꯦ ꯑꯃꯨꯛ ꯅꯍꯥ ꯁꯥꯅꯤꯡꯂꯛꯀꯅꯤ ꯅꯪꯁꯦ ꯁꯣꯏꯗꯕꯅꯤ
ꯍ ꯇꯧꯅꯦ ꯑꯗꯨꯗꯣ ꯀꯔꯤꯒꯤꯅꯣ
ꯇꯧꯍꯩꯅꯦ ꯀꯥꯏ ꯅꯪ ꯍꯧꯖꯤꯛ ꯇꯧꯔꯔꯤꯁꯤꯗꯤ ꯑꯗꯨꯈꯛꯅ ꯂꯤꯕꯁꯨ ꯅꯠꯇꯦ ꯑꯍꯟ ꯁꯥꯖꯅꯤꯡꯕꯁꯤꯅ ꯑꯍꯟ ꯁꯥꯖꯅꯤꯡ ꯅꯪ ꯁꯥꯔꯒ ꯂꯩ ꯍꯧꯖꯤꯛ
ꯏꯁ ꯑꯩ ꯑꯁꯦꯡꯕꯗ ꯍꯥꯏꯔꯒꯦ
ꯐꯔꯦ ꯐꯔꯦ ꯁꯥꯅꯤꯡꯕꯁꯨ ꯌꯥꯝ ꯐꯩ
ꯑꯗꯣ ꯀꯨꯝꯁꯤꯒꯤꯁꯤ ꯀꯔꯤꯒꯤ ꯄ꯭ꯂꯥꯟ ꯂꯩꯕ ꯀꯔꯤꯒꯤꯔꯤ ꯇꯧꯔꯒꯦꯅ ꯈꯟꯕ
ꯈꯪꯗꯦꯗ ꯍꯧꯖꯤꯛ ꯈꯔ ꯇꯧ ꯍꯟꯗꯛꯁꯦ ꯑꯗꯨꯝ ꯑꯃꯨꯛ ꯀꯥꯔꯦ ꯑꯗꯣ ꯅꯥꯀꯟꯗꯦ ꯅꯥꯀꯟ ꯅꯥꯀꯟꯗ ꯀꯔꯤ ꯁꯦꯟ ꯇꯥꯟꯕ ꯌꯥꯕ꯭ꯔꯥ ꯑꯗꯨꯝ ꯈꯔ ꯌꯦꯡꯕ ꯑꯗꯨꯒ ꯐꯪꯗꯦ ꯆꯍꯤ ꯃꯌꯥꯏ ꯆꯠꯂꯛꯑꯕꯅꯤꯅ ꯒꯦꯝ ꯍꯧꯕꯁꯨ ꯌꯥꯔꯝꯗꯧ ꯃꯥꯟꯗꯦ ꯍꯟꯗꯛꯇꯤ ꯃꯊꯪ ꯆꯍꯤ ꯅꯠꯇ꯭ꯔꯒ ꯁꯠ ꯁꯠ ꯇꯝꯕ ꯂꯣꯏꯁꯤꯜꯂꯒ ꯁꯦꯟ ꯇꯥꯟꯕ ꯑꯃ
ꯌꯥꯗ꯭ꯔꯥ ꯌꯥꯗ꯭ꯔꯦ ꯐꯤꯕꯝ ꯀꯥꯏꯔꯦ ꯑꯗꯣ ꯂꯥꯏꯔꯤꯛꯇꯣ ꯇꯝꯃꯨꯔꯕꯅꯤꯅ ꯃꯔꯛ ꯑ ꯄꯪꯇꯝ ꯇꯝꯕꯁꯨ ꯑꯃꯨꯛ ꯇꯜꯂꯦ ꯇꯝꯕ ꯍꯧꯔꯗꯤ ꯂꯣꯏꯕ ꯐꯥꯎ ꯑꯃꯨꯛ ꯇꯝꯅꯤꯡꯉꯦ ꯇꯝꯕꯁꯨ ꯄꯤꯁꯥꯅꯦ
ꯐꯔꯛꯇꯤ ꯌꯝ ꯇꯥꯏꯀꯣ
ꯎꯝ
ꯑꯗꯣ ꯀꯩꯁꯨ ꯀꯥꯏꯗꯦꯅ ꯃꯔꯛ ꯃꯔꯛꯇ ꯌꯦꯡ ꯌꯦꯡꯕ ꯌꯥꯕ ꯑꯗꯨꯝ ꯌꯦꯡꯁꯤꯟꯕ ꯑꯗꯨꯒ ꯂꯥꯏꯔꯤꯛꯁꯨ ꯇꯝꯕ ꯌꯥꯕ ꯑꯗꯨꯝ ꯇꯝꯊꯕ ꯅꯠꯇ꯭ꯔꯥ?
ꯎꯝ
ꯁꯤꯅ ꯈ꯭ꯋꯥꯏ ꯕꯦꯁ ꯇꯥꯔꯦ ꯍꯥꯏꯕꯗꯤ ꯍꯧꯖꯤꯛ ꯄꯩꯁꯥ ꯇꯥꯟꯕꯗꯗꯤ ꯍꯧꯖꯤꯛ ꯀꯤ ꯉꯥꯛꯇꯪꯒꯤꯅꯦꯕꯀꯣ ꯂꯥꯏꯔꯤꯛ ꯇꯝꯕꯗꯨꯅ ꯍꯌꯦꯡꯋꯥꯏꯒꯤ ꯀꯥꯟꯅꯔꯛꯇꯣꯏꯅꯦꯕ꯫
ꯑꯗꯨꯁꯨ ꯑꯗꯨꯅꯦ
ꯆꯨꯝꯗ꯭ꯔꯣ?
ꯆꯨꯝꯃꯦ ꯆꯨꯝꯃꯦꯗꯨꯕꯨꯗꯤ ꯗꯨꯒ ꯕꯤꯁꯥꯁꯨ ꯈꯨꯗꯛ ꯈꯨꯗꯛꯀꯗ ꯄꯥꯃꯕꯅꯤꯅ ꯀꯔꯝꯕ ꯃꯑꯣꯡꯗ ꯇꯥꯟꯁꯤꯔꯥ ꯍꯥꯏꯅ ꯀꯣꯛ ꯀꯟꯅ ꯊꯥꯗꯔꯤ ꯍꯧꯖꯤꯛ ꯍꯜꯂꯣ
ꯇꯥꯗꯦ ꯍꯦ
ꯇꯥꯗꯕ꯭ꯔꯣ?
ꯇꯥꯏꯌꯦ ꯇꯥꯏꯌꯦ
ꯍꯝ ꯅꯪꯒꯤꯗꯤ ꯗꯦꯠꯀꯨꯝꯕ ꯀꯩꯝ ꯍꯥꯏꯔꯛꯇ꯭ꯔꯤꯕ ꯍꯟꯗꯛꯀ
ꯀꯩꯅꯦ ꯕꯦꯠ ꯑꯗꯤ
ꯗꯦꯠ ꯍꯥꯏꯕꯗꯤ ꯑꯦꯛꯖꯥꯝ ꯊꯥꯅꯤꯡꯉꯥꯏꯒꯤ ꯗꯦꯠꯀꯨꯝꯕ ꯀꯩꯝ ꯍꯥꯏꯔꯛꯇ꯭ꯔꯤ
ꯍꯥꯏꯔꯛꯇꯦ ꯍꯥꯏꯔꯛꯇꯦ
ꯅꯍꯥꯟ ꯑꯦꯁ ꯑꯦꯁ ꯁꯤꯒꯤ ꯑꯃꯔꯛ ꯊꯥꯈꯤꯕ꯭ꯔꯥ ꯑꯦꯛꯖꯥꯝ ꯁꯤꯕꯥꯏꯒꯤꯗꯣ?
ꯅꯠꯇꯦ ꯍꯟꯗꯛ ꯑꯦꯁ ꯑꯦꯁ ꯁꯤꯒꯤ ꯁꯤꯚꯥꯏ ꯒꯤ ꯑꯦꯛꯖꯥꯝ ꯊꯥꯈꯤꯕ ꯈꯪꯍꯧꯕ꯭ꯔꯥ ꯍꯥꯏꯕ ꯅꯪ ꯃꯤꯅ
ꯈꯪꯗꯦꯗ
ꯉꯁꯥꯏ ꯏꯃꯥꯟꯕꯤꯅ ꯍꯥꯏꯕꯗꯣ ꯃꯣꯏ ꯃꯔꯨꯞꯁꯤꯡ ꯌꯥꯝ ꯊꯥꯏ ꯍꯥꯏꯌꯦ ꯑꯗꯨꯒ ꯁꯦꯟꯇꯔꯁꯦ ꯑꯁꯤꯗ ꯄꯤꯗꯦ ꯍꯥꯏ ꯑꯦꯁ ꯑꯦꯁ ꯁꯤꯒꯤꯁꯦ ꯍꯟꯗꯛ ꯃꯤꯒꯤ ꯅꯝꯅ ꯉꯥꯛꯄ ꯄꯤꯌꯦ ꯍꯥꯏ ꯑꯗꯨꯃꯥꯏꯅ ꯍꯥꯏꯅꯔꯒ ꯂꯩ꯫ ꯃꯤꯒꯤ ꯂꯝꯗ ꯄꯤꯌꯦ ꯑꯩꯈꯣꯏ ꯂꯝꯗ ꯀꯌꯥ ꯄꯤꯗꯦ ꯍꯥꯏꯅ꯫ ꯈꯪꯗꯦ ꯑꯃꯨꯛ ꯀꯩꯗꯧꯔꯒꯗꯕ
ꯑꯝꯗ ꯀꯅꯥꯅ ꯀꯩꯒꯤꯅꯣ ꯁꯤꯗꯁꯨ ꯄꯤꯔꯝꯒꯅꯤꯗ ꯑꯗꯨꯕꯨ ꯀꯩꯅꯣ ꯇꯧꯕ
ꯍꯦ ꯃꯃꯥꯡ ꯆꯍꯤꯗꯤꯅꯦ ꯑꯩꯈꯣꯏ ꯃꯅꯤꯄꯨꯔ ꯃꯆꯥꯁꯤꯡꯅ ꯑꯌꯥꯝꯕ ꯁꯤꯗ ꯊꯥꯕ ꯐꯪꯉꯦ ꯍꯥꯏ ꯍꯟꯗꯛꯇꯤ ꯇꯪꯈꯥꯏ ꯍꯦꯟꯅ ꯊꯥꯕ ꯐꯪꯗꯦ ꯍꯥꯏꯌꯦꯕ ꯃꯤꯒꯤ ꯂꯝꯗ ꯉꯥꯛꯀ ꯇꯥꯍꯜꯂꯦ ꯍꯥꯏꯕ꯫ ꯑꯗꯨꯗꯤ ꯂꯥꯏꯔꯗꯅ ꯀꯨꯋꯦꯠ ꯐꯥꯎꯕ ꯃꯤꯒꯤ ꯂꯝꯅ ꯉꯥꯛꯀ ꯇꯥꯏ ꯍꯥꯏ ꯃꯅꯤꯄꯨꯔꯗ ꯃꯐꯝ ꯑꯃꯈꯇꯪꯅꯤ ꯍꯥꯏꯕ꯭ꯔꯥ ꯊꯥꯕ ꯍꯥꯏꯕꯗꯣ ꯀꯩꯅꯝ ꯍꯥꯏ ꯃꯣꯏ
ꯑꯣ ꯀꯔꯤꯅꯣꯅꯦꯀꯣ
ꯈꯪꯗꯦꯌꯦ ꯃꯤꯅ ꯍꯥꯏꯅ ꯍꯥꯏꯅꯕꯅꯦ ꯑꯗꯨ ꯍꯟꯗꯛꯀꯥꯟ ꯑꯗꯨ ꯊꯥꯕ ꯀꯔꯤ ꯍꯜꯂꯣ
ꯑ
ꯅꯪꯒꯤ ꯀꯔꯤ
ꯇꯥꯏꯌꯦ ꯇꯥꯏꯌꯦ
ꯅꯠꯇꯦ ꯑꯩꯗꯤ ꯍꯥꯏꯕꯗꯨꯗ ꯀꯔꯤ ꯍꯥꯏꯕꯅꯣ ꯍꯥꯏꯕ
ꯑꯩꯗꯤ ꯐꯣꯝ ꯍꯦꯛ ꯊꯣꯛꯄꯒ ꯃꯊꯪ ꯅꯨꯃꯤꯠꯇꯝ ꯌꯦꯟꯈꯤꯕꯅꯦꯕ ꯑꯩꯒꯤꯗꯣ
ꯎꯝ ꯑꯗꯨ ꯑꯣꯏꯔꯗꯤ ꯐꯪꯕꯁꯨ ꯌꯥꯏꯌꯦ ꯈꯪꯗꯦꯗ ꯃꯣꯏꯒꯤ ꯃꯑꯣꯡꯁꯦ ꯌꯦꯡꯕ ꯇꯥꯕꯅꯦ
ꯅꯃꯥꯟꯅꯕꯤꯁꯤꯡ ꯊꯥꯕꯗꯣ ꯁꯤꯠꯄꯤꯌꯣꯔ
ꯑꯗꯨ ꯑꯗꯨ ꯈꯪꯗꯅ ꯑꯩꯒꯤ ꯏꯃꯥꯟꯅꯕꯤ ꯍꯥꯏꯕ ꯅꯠꯇꯦ ꯑꯩꯒꯤ ꯏꯃꯥꯟꯅꯕꯤ ꯑꯩꯈꯣꯏꯒꯤ ꯃꯣꯏꯒꯤ ꯈꯨꯟꯒꯤ ꯃꯁꯦꯟ ꯊꯥꯕ ꯆꯠ ꯇꯁꯤꯡꯁꯤꯡꯗꯣ ꯑꯗꯨꯒꯨꯝꯕ ꯊꯥꯕ ꯆꯠꯂꯤꯉꯩꯗꯒꯤ ꯃꯄꯥꯟ ꯂꯝꯗ ꯄꯜꯂꯒ ꯂꯩꯕ ꯈꯣꯠꯄ ꯇꯧꯕꯗꯒꯤꯅ ꯍꯟꯗꯛ ꯕꯤ ꯑꯦꯗꯀꯤ ꯑꯦꯟꯇ꯭ꯔꯥꯟꯁ ꯀꯅꯥꯝꯇ ꯊꯥꯕ ꯅꯪꯍꯧꯗ꯭ꯔꯦꯅ ꯍꯥꯏꯕ ꯒ꯭ꯌꯥꯟ ꯇꯥꯕ꯭ꯔꯥ ꯍꯥꯏꯕꯁꯦ
ꯍꯟꯗꯛꯁꯦ ꯂꯣꯏꯅꯃꯛ ꯑꯦꯠꯃꯤꯁꯟꯁꯦ ꯊꯨꯖꯜꯂꯦ ꯕꯠ ꯊꯥꯏꯅꯒ ꯃꯥꯟꯅꯗꯦꯕ ꯑꯦꯠꯃꯤꯁꯟꯁꯦ ꯑꯗꯨ ꯑꯣꯏꯕꯒꯤ
ꯎꯝ
ꯉꯁꯤ ꯔꯤꯖꯜ ꯊꯣꯛꯑꯦ ꯑꯩꯈꯣꯏꯒꯤ ꯐꯥꯔꯁ ꯁꯤꯦꯃꯤꯁꯇꯔꯒꯤ
ꯑꯣ ꯀꯃꯥꯏꯅ ꯇꯧꯔꯕꯅꯣ
ꯀꯃꯥꯏꯅ ꯇꯧꯔꯝꯗꯧ ꯃꯥꯜꯂꯤ
ꯐꯔꯦꯁ
ꯀ꯭ꯂꯥꯁ ꯔꯤ ꯗ ꯐꯥꯔꯁ
ꯄꯥꯔꯁꯇꯤ ꯁꯣꯏꯗ꯭ꯔꯦ
ꯀꯅꯥꯅ ꯐꯔꯁ ꯁꯣꯏꯗ꯭ꯔꯤꯁꯦ
ꯐꯥꯔꯁ ꯗꯤꯕꯤꯖꯟꯗꯗꯤ ꯂꯥꯛꯀꯅꯦꯕ ꯅꯪ
ꯀꯅꯥꯅ ꯍꯥꯏꯕꯅꯣ ꯍꯥꯏꯕꯗꯨꯅ
ꯈꯪꯉꯤ ꯑꯩꯅ ꯍꯥꯏꯔꯤꯅꯤ ꯀꯩꯅꯣ ꯃꯤꯅ ꯍꯥꯏꯔꯁꯨ ꯑꯩ ꯈꯪꯗꯦ
ꯈꯪꯉꯦ ꯀꯥꯏꯅ
ꯑꯁ
ꯊꯣꯛꯑꯦ ꯑꯁ ꯃꯔꯛꯇꯣ ꯌꯦꯡꯕ ꯃꯇꯝꯗ ꯑꯃꯁꯨ ꯑꯃꯔꯣꯝꯗꯁꯨ ꯅꯨꯡꯉꯥꯏ ꯑꯃꯔꯣꯝꯗꯁꯨ ꯅꯨꯡꯉꯥꯏꯅꯤ ꯀꯤꯕꯁꯨ ꯐꯥꯎꯋꯦ
ꯍꯥꯏꯕꯗꯤ ꯑꯁ ꯈꯪꯗꯦ ꯑꯁꯨꯃꯥꯏꯅ ꯐꯥꯔꯁ ꯁꯦꯃꯤꯁꯇꯔꯁꯨ ꯁꯨꯃꯥꯏꯅ ꯇꯧꯔꯗꯤ ꯁꯦꯀꯦꯟ ꯁꯦꯃꯤꯁꯇꯔꯅ ꯀꯃꯥꯏꯅ ꯇꯧꯒꯗꯔꯥ ꯍꯥꯏꯅ ꯈꯟꯕꯗ ꯀꯊꯥ ꯁꯥ
ꯍꯥꯏꯔꯛꯑꯣꯅꯦ ꯀꯌꯥꯅꯣ ꯔꯤꯖꯜ ꯀꯌꯥ ꯀꯃꯥꯏꯅ ꯇꯧꯏꯤ
ꯍꯣꯏ ꯐꯥꯔꯁꯄꯨꯗꯤ ꯑꯣꯏꯌꯦꯦꯗꯣ
ꯍꯥ
ꯐꯔꯁꯇ ꯐꯔꯁꯅꯦ ꯐꯔꯁ
ꯁꯤ ꯀꯌꯥ
ꯁꯤ ꯎꯝ ꯀꯌꯥꯔꯥ ꯁꯚꯦꯟꯇꯤꯗꯤ ꯈꯔ ꯍꯦꯟꯕ ꯃꯥꯜꯂꯦ
ꯋꯥ ꯀꯪꯒ꯭ꯔꯦꯆꯨꯂꯦꯁꯟ
ꯊꯦꯡꯀ꯭ꯌꯨ ꯀꯔꯤꯗ ꯋꯥꯑꯣ ꯍꯥꯏꯅꯤꯡꯉꯥꯏꯗꯨꯅꯣ ꯑꯩꯈꯣꯏꯗꯒꯤ ꯑꯩꯈꯣꯏꯗꯒꯤ ꯑꯩꯈꯣꯏꯗꯒꯤ ꯋꯥꯡꯕ ꯌꯥꯝ ꯂꯩ
ꯅꯈꯣꯏꯗꯒꯤ ꯋꯥꯡꯕꯈꯩꯗꯣ ꯑꯩ ꯀꯩꯁꯨ ꯈꯟꯗꯦ ꯅꯪꯅ ꯋꯥꯡꯂꯛꯄꯗꯅ ꯑꯩꯅ ꯄꯥꯝꯃꯤꯁꯦ
ꯅꯩꯅꯦ ꯅꯩꯔ